ꯍꯥꯛ
ꯍꯜꯂꯧꯎ
ꯍꯂꯥꯎ
ꯅꯥꯥꯛꯇꯣꯏꯅꯦꯑꯣ
ꯏꯕꯦꯃꯥ ꯀꯕꯤꯇꯥ ꯎꯝ ꯅꯪꯅ ꯊꯥꯏ ꯌꯥ ꯆꯩ ꯆꯥꯗꯣꯏꯅꯦꯑꯣ ꯅꯨꯄꯥ ꯀꯌꯥꯗꯤ ꯈꯥꯏꯒꯦ ꯅꯪꯅ ꯁꯦꯔꯥꯟ ꯇꯨꯔꯥꯟ ꯇꯧꯋꯦꯍꯦ ꯑꯉꯥꯡꯁꯤꯡꯁꯦꯀꯣ ꯍꯧꯖꯤꯛꯀꯥꯟꯒꯤ ꯀꯅꯥꯒꯤꯅꯣ ꯍꯥꯏꯁꯦ
ꯈꯩ ꯏꯅꯦ ꯃꯆꯥ ꯒꯤꯅꯦ
ꯑꯦꯁ ꯏꯕꯦꯝꯃ ꯀꯕꯤꯇꯥꯁꯤꯕꯨ ꯀꯩ ꯌꯦꯟꯖꯥꯡ ꯆꯥꯔꯒꯦ
ꯑꯪꯁꯤ ꯃꯅꯦ
ꯍꯜꯂꯣ
ꯏꯁ ꯏꯁ ꯏꯁ ꯏꯁ ꯅꯨꯄꯥ ꯀꯌꯥꯒꯤ ꯅꯝꯕꯔꯗꯤ ꯂꯧꯍꯧꯔꯒꯦ ꯏꯕꯦꯝꯃ ꯀꯄꯤꯇꯥꯅ
ꯀꯩꯅꯣ ꯌꯥꯝꯗꯦꯗ ꯑꯍꯨꯝ ꯑꯍꯨꯝ ꯃꯔꯤꯒꯨꯝꯕ ꯈꯇꯅꯦꯗ
ꯎꯝ ꯆꯩ ꯆꯥꯅꯤꯀꯣ
ꯑꯁ ꯐꯅꯦꯌꯥꯝ ꯈꯥꯏꯒ꯭ꯔꯦꯗ ꯁꯨꯃꯥꯏꯅ ꯇꯧꯔ ꯍꯥ
ꯆꯤꯡ ꯀꯥꯥꯎꯁꯤꯗꯅ ꯅꯣꯏ ꯃꯅꯥꯛꯀꯤꯗꯣ
ꯆꯠꯂ ꯂꯣꯏꯔꯦ ꯀꯩꯅꯣ
ꯇꯦꯞꯇꯗꯤ ꯀꯥꯅꯤꯡꯗꯦ
ꯀꯩꯗꯧꯉꯩ
ꯈꯪꯗꯦ ꯂꯥꯛꯑꯀꯥꯟ ꯍꯥꯏꯔꯛꯀꯦ
ꯂꯥꯛꯑꯀꯥꯟ ꯍꯥꯏꯔꯣ ꯑꯗꯣ ꯃꯣꯏ ꯀꯦꯁ ꯌꯥꯝ ꯂꯩꯕꯅꯤꯀꯣ
ꯀꯩꯒꯤꯅ ꯍꯥꯏꯁꯦ
ꯄꯨꯡ ꯃꯔꯤ ꯃꯈꯥꯏ ꯃꯉꯥ ꯑꯗꯨꯋꯥꯏ ꯇꯥꯔꯗꯤ ꯀꯥꯕ ꯌꯥꯗꯦ
ꯑꯌꯨꯛꯇꯅꯦ ꯀꯥꯏ ꯅꯨꯡꯗꯥꯏꯔꯝꯗ ꯆꯤꯡ ꯀꯥꯅꯤꯡꯗꯦ
ꯑꯣ ꯑꯌꯨꯛꯇꯗꯤ ꯑꯩ ꯆꯠꯀꯦꯅ ꯇꯧꯔꯤꯅꯦ ꯅꯠꯇꯦꯍꯦ ꯀꯗꯥꯏꯗꯩꯩꯅꯣ ꯁꯟꯗꯦꯒꯨꯝꯕꯗꯤ ꯍꯣꯏ ꯉꯜꯂꯗꯤ ꯌꯥꯏ ꯌꯥꯝ ꯊꯦꯡꯉꯗꯤ ꯌꯥꯗꯦ ꯄꯨꯡ ꯑꯦꯠꯀꯨꯝꯕ ꯇꯥꯔꯗꯤ ꯌꯥꯗꯦ
ꯎꯝ ꯆꯔ ꯆꯠꯄ꯭ꯔꯥꯕ ꯅꯣꯏ
ꯍꯣꯏ
ꯎꯝ ꯀꯥꯏꯗ ꯀꯥꯒꯦ ꯅꯣꯏꯒꯤ ꯂꯩꯀꯥꯏꯗ ꯂꯩꯕ꯭ꯔ
ꯂꯩꯀꯥꯏꯗꯥ ꯂꯩ ꯍꯣꯏ
ꯎꯝ ꯑꯩꯈꯣꯏ ꯅꯣꯏ ꯆꯤꯡ ꯃꯈꯣꯡꯗ ꯑꯩꯈꯣꯏ ꯏꯃꯥꯟꯅꯕ ꯑꯃ ꯂꯩꯌꯦ
ꯀꯅꯥ ꯅꯃꯥꯟꯅꯕ ꯑꯣ ꯅꯣꯏ ꯇꯝꯃꯤꯟꯅꯕ ꯑꯣ ꯑꯣ ꯑꯣ ꯌꯥꯝ ꯅꯨꯡꯉꯥꯏꯕ ꯃꯐꯝꯅꯤ ꯑꯗꯣ ꯑꯅꯛ ꯑꯁ ꯌꯥꯝ ꯊꯥꯟ ꯃꯣꯏ ꯑꯣꯄꯟ ꯖꯤꯝꯒ ꯍꯥꯞꯄꯤꯗꯨ ꯌꯥꯗ꯭ꯔꯦꯕ ꯍꯧꯖꯤꯛꯇꯤ ꯅꯣꯏ ꯑꯦꯝ ꯌꯨꯗꯨꯅ ꯍꯤꯟꯅ ꯅꯨꯡꯉꯥꯏꯕ ꯍꯦꯜꯂꯦꯗ
ꯑꯁ ꯑꯦꯝ ꯌꯨꯒꯤꯗꯨꯗꯤ ꯀ ꯍꯥꯞꯄꯗ ꯉꯥꯏꯔꯤꯗꯨꯗꯤ ꯀꯩꯅꯣ
ꯎꯝ ꯌꯥꯗꯦꯗ ꯆꯩꯔꯥꯎ ꯆꯤꯡꯖꯤꯗꯤ
ꯅꯪꯁꯦ ꯑꯦꯝ ꯌꯨꯗ ꯌꯥꯝ ꯂꯥꯛꯄ ꯃꯥꯜꯂꯦꯗ
ꯂꯥꯛꯏꯅꯥ
ꯏꯁꯄꯣꯔꯠꯁꯇꯁꯨ ꯂꯥꯛꯑꯦ ꯏꯁꯄꯣꯔꯠꯁ ꯃꯇꯝꯗꯁꯨ ꯂꯥꯛꯑꯦ ꯑꯗꯨꯒ
ꯇꯥꯅꯒꯦ
ꯍꯥ
ꯀꯩ ꯁꯥꯅꯒꯦ ꯅꯠꯇꯦꯗ ꯁꯨꯝ ꯅꯪ ꯀꯩꯁꯅꯒꯦꯕ ꯁꯨꯝ
ꯑꯣ ꯐꯨꯠꯕꯣꯜ
ꯎꯝ
ꯑꯗꯨꯒ ꯑꯣꯜ ꯃꯅꯤꯄꯨꯔꯒꯤ ꯑꯣꯜ ꯃꯅꯤꯄꯨꯔꯒꯤ ꯇ꯭ꯔꯥꯏꯌꯦꯜ ꯇꯧꯕꯗꯁꯨ ꯑꯗꯨ ꯑꯦꯝ ꯌꯨꯒꯤ ꯑꯦꯝ ꯌꯨꯒꯤ ꯔꯤꯄ꯭ꯔꯖꯦꯟ ꯇꯧꯕꯩ ꯆꯠꯄꯗꯣ
ꯑꯥ ꯑꯥ ꯑꯥ
ꯑꯗ ꯑꯦꯝ ꯌꯨꯗꯨꯁꯨ ꯑꯃꯨꯛ ꯑꯗꯨꯗꯛꯁ ꯇ꯭ꯔꯥꯏꯌꯦꯜ ꯇꯧꯋꯦꯕ ꯑꯗꯨꯁꯨ ꯑꯃꯨꯛ ꯂꯥꯛꯑꯝꯃꯦ
ꯎꯝ ꯐꯩ ꯁꯥꯟꯅ ꯈꯣꯠꯅꯕꯗꯒ ꯊꯋꯥꯏ ꯌꯥꯎꯗꯅ ꯅꯣꯏꯒꯨꯝꯕ ꯑꯉꯥꯡꯁꯤꯡꯁꯤꯅ ꯅꯠꯇ꯭ꯔꯥ
ꯐꯖꯩ ꯐꯖꯩ
ꯍ ꯎꯝ ꯑꯗꯨꯗꯤ ꯅꯣꯏꯗꯤ ꯒꯥꯟ ꯉꯥꯏ ꯇꯧꯔꯝꯃꯔꯣꯏ ꯆꯔꯆ ꯀꯥꯔꯝꯅꯤꯅ
ꯍꯣꯏ ꯑꯩꯈꯣꯏꯗꯤ ꯒꯥꯟꯉꯥꯏ ꯇꯧꯗꯤꯌꯦ
ꯇꯧꯗ꯭ꯔꯕ‌ꯣ
ꯈ‌ꯣꯏꯗꯤ ꯈ꯭ꯔꯤꯁꯃꯥꯁ ꯇꯧꯋꯦ
ꯑꯣ ꯏ ꯀꯥꯔꯛꯀꯅꯤ
ꯗ ꯑꯃ ꯁꯒꯣꯜ ꯊꯧꯕꯒꯤ ꯍꯧꯖꯤꯛ ꯌꯥꯝ ꯀꯟꯅ ꯇꯝꯃꯤꯗꯅꯀꯣ
ꯀꯥꯏꯗ
ꯑꯁ ꯁꯦꯕꯤꯌꯣ ꯃꯅꯥꯛꯀꯤ
ꯑꯣ ꯈꯪꯉꯦ ꯈꯪꯉꯦ ꯈꯪꯉꯦ ꯁꯒꯣꯜ ꯊꯧꯐꯝꯗꯣ ꯑꯣ ꯑꯗꯨ ꯀꯩꯗꯧꯔꯕ
ꯏꯃꯥꯟꯅꯕꯤꯒ ꯑꯩꯈꯣꯏ ꯇꯝꯁꯤꯔ ꯇꯧꯔꯝꯕꯅꯦ ꯃꯇꯝ ꯂꯩꯇ꯭ꯔꯦ
ꯁꯒꯣꯜꯒ ꯇꯣꯡꯕ ꯉꯝꯗꯦꯗ ꯀꯗꯥꯏꯗꯒꯤ ꯊꯥꯏꯅ ꯆꯩꯔꯥꯎ ꯆꯩꯔꯥꯎꯕ ꯅꯨꯃꯤꯠꯇ ꯆꯩꯔꯥꯎꯆꯤꯡ ꯀꯥꯟꯅꯩꯗꯅ
ꯎꯝ
ꯑꯗ ꯆꯩꯔꯥꯎꯆꯤꯡ ꯃꯊꯛꯇ ꯀꯥꯏꯀꯨ ꯒꯥꯔꯗꯦꯟꯒꯗꯣ ꯂꯩꯇ꯭ꯔꯤꯉꯩ ꯃꯇꯝꯅꯦꯕ ꯏꯍꯥꯡ ꯍꯥꯡꯅ ꯂꯩꯕ ꯃꯇꯝꯅꯦ ꯑꯗꯨ ꯃꯇꯝꯗ ꯑꯥ ꯑꯗꯨ ꯃꯇꯝꯗ ꯆꯩꯔꯥꯎ ꯆꯩꯔꯥꯎ ꯆꯤꯡ ꯀꯥꯕꯗ ꯁꯒꯣꯜ ꯇꯣꯡꯉ‌ꯣꯅ ꯑꯩꯈꯣꯏ ꯀꯀꯥꯅ ꯇꯣꯡꯉ‌ꯣꯅ ꯄꯩꯁꯥ ꯄꯤꯔꯕ ꯈꯪꯕ꯭ꯔꯥ ꯁꯒ‌ꯣꯜ ꯁꯒꯣꯜꯒꯤ ꯄꯩꯁꯥ ꯄꯤꯊꯣꯛꯈ꯭ꯔꯕ ꯑꯩꯁꯦ ꯀꯥꯈꯠ ꯑꯩ ꯈꯔ ꯀꯤꯒꯜꯂꯦꯕ ꯑꯉꯥꯡ ꯑꯣꯏꯔꯤꯉꯩꯗꯗꯤ ꯀꯥꯈꯠꯅꯤꯉꯥꯏ ꯇꯧꯕꯗ ꯑꯩ ꯀꯃꯥꯏ ꯇꯧꯋꯦ ꯑꯁ ꯁꯤꯗꯤ ꯑꯩ ꯉꯝꯗꯧ ꯃꯥꯟꯗ꯭ꯔꯦꯗ ꯉꯝꯗꯧ ꯃꯥꯟꯗ꯭ꯔ‌ꯦ ꯁꯤꯗꯤ
ꯑꯃ ꯇꯣꯡꯍꯜꯂꯣ ꯍꯥꯏꯔ ꯑ ꯃꯤ ꯃꯁꯛ ꯈꯪꯗꯕ ꯃꯤꯒꯤ ꯄꯩꯁꯥ ꯑꯣꯏꯅ ꯄꯤꯊꯣꯛꯑ ꯂꯥꯛꯑꯦ
ꯏꯁ ꯅꯨꯄꯥꯅꯕꯣ
ꯑ ꯈꯔꯒꯤ ꯑꯉꯥꯡ ꯑꯣꯏꯕꯗꯨꯗꯀꯣ
ꯅꯨꯄꯤ ꯃꯃꯥꯡꯗꯗꯤ ꯑꯩ ꯅꯪꯒꯤꯗꯃꯛꯇ ꯁꯤꯕ ꯉꯝꯅꯤ ꯍꯥꯏꯔꯝꯗꯣꯏꯅꯤ ꯇꯧꯏꯁꯦ
ꯑꯗꯨꯃꯗꯤ ꯍꯥꯏꯗ‌ꯦꯍꯦ ꯏꯆꯦ ꯅꯪꯖꯨ ꯐꯖꯗꯦꯍꯦ
ꯆꯝꯅ ꯍꯤꯡꯖꯕ ꯄꯨꯟꯁꯤꯅꯤ ꯅꯅꯥꯎꯗꯤ ꯅꯅꯥꯎꯗꯤ ꯆꯝꯅ ꯍꯤꯡꯖꯕ ꯄꯨꯟꯁꯤꯅꯤ
ꯆꯝꯐꯨꯠ ꯈꯛꯇꯪ ꯆꯥꯔꯝꯗꯧ ꯃꯥꯜꯂꯦ
ꯗ ꯑꯁ ꯆꯝꯐꯨꯠ ꯈꯛꯇ ꯅꯠꯇꯦꯗ ꯑꯩꯗꯤ ꯆꯝꯐꯨꯠꯀ ꯆꯝꯐꯨꯠꯀ ꯆꯥꯗ꯭ꯔꯦ ꯆꯝꯃꯟꯗꯅ ꯏꯁꯤꯡ ꯈꯛꯇ ꯊꯛꯑꯦ
ꯑꯣ ꯑꯣꯛ ꯑꯣꯏꯅ ꯐꯨꯠꯄ꯭ꯔꯥ ꯆꯝꯐꯨꯠꯁꯦ
ꯑꯥ ꯑꯩꯗꯤ ꯁꯥ ꯉꯥ ꯆꯥꯖꯗꯦ ꯑꯩꯗꯤ ꯚꯦꯖꯤꯇꯦꯕꯜꯁꯨ ꯆꯥꯖꯗꯦ ꯑꯩꯗꯤ ꯀꯩꯅꯣ ꯀꯩꯅꯣ ꯀꯩꯝ ꯆꯥꯖꯗꯦ ꯑꯩꯅ ꯆꯥꯖꯕ ꯍꯥꯏꯕꯨ ꯐꯤꯁꯀꯨꯝꯕ ꯆꯤꯛꯀꯟꯒꯨꯝꯕꯀꯣ ꯄꯣꯔ꯭ꯛꯀꯨꯝꯕ ꯕꯤꯐꯀꯨꯝꯕ ꯑꯗꯨꯝ ꯆꯥꯕ
ꯑꯣ ꯑꯣ ꯑꯣ ꯑꯁ ꯑꯗꯨꯗꯤ ꯍꯥꯎꯇꯕ ꯉꯥꯛꯇꯅꯤꯅꯦ
ꯅꯪ ꯀꯩꯀꯩ ꯇꯧꯔ ꯂꯩꯒꯦ ꯌꯨꯝꯗ
ꯑꯩ ꯍꯧꯖꯤꯛꯁꯦ ꯑꯗꯨꯃꯥꯏꯅ ꯑꯗꯨꯝ ꯂꯩꯌꯦ ꯑꯗꯨꯒꯤ ꯑꯗꯨꯒꯤ ꯑꯗꯨꯃꯥꯏꯅ ꯇꯧꯕ
ꯌꯨꯝꯗ ꯑꯗꯨꯝ ꯂꯩꯔꯦ ꯕꯣꯜ ꯌꯦꯡꯉꯒ
ꯑꯥ ꯕꯣꯜ ꯌꯦꯡꯉꯦ ꯍꯟꯗꯛꯇꯤ ꯍꯣꯏ
ꯊꯕꯛꯀꯨꯝꯕ ꯆꯠꯇ꯭ꯔꯕ
ꯍꯥ
ꯎꯝ
ꯊꯕꯛꯀꯨꯝꯕ ꯆꯠꯇꯕ꯭ꯔꯥ ꯍꯥꯏꯕ
ꯑꯩꯔꯣ
ꯎꯝ
ꯆꯠ ꯆꯠꯇ꯭ꯔꯤꯗ
ꯎꯝ ꯅꯣꯏ ꯌꯨꯝꯗꯨ
ꯕꯣꯜ ꯁꯥꯟꯅꯕꯅꯤꯅ ꯊꯕꯛ ꯆꯠꯇꯦꯕ ꯎꯝ ꯁꯪꯗꯦꯕ ꯑꯗꯨꯝꯕꯗꯣ
ꯎꯝ ꯎꯝ ꯑꯗꯨ ꯅꯣꯏꯒꯤ ꯀꯩꯅꯣꯗꯤ ꯀꯥꯏ ꯂꯩꯒꯦ ꯐꯨꯠꯕꯣꯜꯒꯤ ꯍꯥꯏꯗꯤ ꯑꯦꯀꯗꯃꯤꯗꯣ ꯑꯦꯀꯥꯗꯃꯤ ꯍꯥꯏꯗꯣꯏꯔꯥ ꯀ꯭ꯂꯕ ꯍꯥꯏꯗꯣꯏꯔꯥ ꯑꯗꯣ ꯀ꯭ꯂꯕꯇꯣ
ꯑꯩꯈꯣꯏ ꯃꯃꯥꯡꯗ ꯂꯩꯌꯦ ꯑꯩ ꯍꯥꯟꯅ ꯀꯩꯅꯣꯗ ꯅꯪ ꯔꯦꯡꯗꯥꯏ ꯇꯥꯈ꯭ꯔꯕ
ꯀꯔꯤ
ꯔꯦꯡꯗꯥꯏ ꯇꯥꯈ꯭ꯔꯕꯥꯕꯥ ꯐꯨꯠꯕꯣꯜ ꯀ꯭ꯂꯕ ꯔꯦꯡꯗꯥꯏꯒꯥꯏꯗꯣ
ꯇꯥꯗꯦ ꯇꯥꯗꯦ
ꯍꯟꯗꯛ ꯑꯥꯏ ꯂꯤꯒꯀ ꯁꯥꯟꯅꯔꯒ ꯔꯟꯅꯔꯁꯀ ꯇꯥꯔꯒ ꯃꯣꯏ ꯁꯦꯀꯦꯟ ꯑꯥꯏ ꯂꯤꯒꯀ ꯁꯥꯟꯅꯗꯣꯔꯦ
ꯑꯥ
ꯎꯝ ꯆꯦꯝꯄꯤꯌꯟꯒ ꯌꯥꯝ ꯇꯥꯔꯕꯅꯤ ꯍꯟꯗꯛ ꯗꯨꯨꯔꯥꯟ ꯀꯞꯁꯨ ꯁꯥꯟꯅꯗꯣꯏꯅꯦ ꯃꯣꯏ
ꯑꯥ
ꯑ ꯑꯗꯨꯒꯤ ꯑꯗꯨꯗ ꯍꯥꯟꯅ ꯍꯟꯗꯛ ꯁꯥꯟꯅꯔꯅꯤ ꯍꯟꯗꯛ ꯂꯥꯁ ꯋꯤꯛ ꯑꯗꯥꯏꯗꯗꯒꯤ ꯍꯧꯔꯅꯤ ꯇ꯭ꯋꯦꯟꯇꯤ ꯑꯩꯠꯇꯒꯤ
ꯇ꯭ꯋꯦꯟꯇꯤ ꯑꯩꯠ
ꯎꯝ ꯍꯟꯗꯛꯀꯤ ꯇ꯭ꯋꯦꯟꯇꯤ ꯑꯩꯠꯇꯒꯤ ꯍꯧꯔꯅꯤ ꯗꯨꯔꯥꯟ ꯀꯞ ꯈꯨꯃꯟ ꯂꯝꯄꯥꯛꯇ ꯍꯣꯏ
ꯎꯝ ꯌꯦꯡꯕ ꯂꯥꯛꯁꯤꯔꯥ ꯌꯦꯡꯕ ꯂꯥꯛꯑꯣꯒ ꯍꯥꯏꯔꯛꯇꯦꯅꯦ
ꯑꯦ ꯑꯩꯗꯤ ꯀꯩꯒꯤ ꯌꯦꯡꯕ ꯂꯥꯛꯑꯣ ꯍꯥꯏꯗꯣꯔꯤꯕ ꯑꯩ ꯁꯥꯟꯅꯖꯁꯨ ꯁꯥꯟꯅꯗꯅ
ꯑꯣ
ꯍꯥꯟꯅ ꯌꯥꯎꯔꯝꯕꯩ ꯅꯪ ꯈꯪꯒꯗ꯭ꯔꯅ ꯑꯩ ꯑꯗꯨ ꯍꯥꯏꯕꯩ ꯍꯥꯟꯅ ꯑꯗꯨ ꯌꯥꯎꯔꯝꯃꯦ ꯏꯁꯥꯗ ꯌꯥꯎꯔꯝꯃꯦ ꯍꯧꯖꯤꯛ ꯑꯩꯈꯣꯏ ꯂꯩꯀꯥꯏꯒꯤ ꯃꯅꯥꯛꯇ ꯑ꫰ꯑꯩꯈꯣꯏ ꯂꯩꯀꯥꯏ ꯍꯥꯏ ꯑꯩꯈꯣꯏ ꯀꯦꯟꯗ꯭ꯔ ꯍꯥꯏꯇꯥꯔꯦ
ꯑꯥ
ꯀꯦꯟꯗ꯭ꯔꯒꯤꯗ ꯑꯃ ꯂꯩ ꯑꯗꯨꯗ ꯌꯥꯎꯗꯣꯔꯦ ꯌꯥꯎꯔꯦ ꯃꯊꯪ ꯑꯦ ꯀꯩꯅꯣꯗ ꯎꯝ ꯆꯠꯈꯤꯕ ꯗꯤꯁꯦꯝꯕꯔ ꯑꯗꯥꯏꯗꯣ ꯑꯗꯨꯗꯠꯁꯨ ꯁꯥꯟꯅꯔꯝꯃꯦ
ꯑꯥ
ꯃꯨꯁꯨꯛꯀ ꯃꯨꯔꯒ ꯑꯩꯖꯦ ꯂꯣꯏ ꯂꯣꯏꯔꯕꯅꯤ ꯃꯨꯊꯤ ꯑꯣꯜꯂꯕꯅꯤ ꯑꯥꯟ ꯁꯟꯁꯀ꯭ꯔꯤꯟ ꯇꯩꯔꯁꯨ ꯆꯪꯗꯦ ꯀꯗꯥꯏꯗ ꯄꯨꯡ ꯕꯥꯔꯣꯒꯤ
ꯎꯝ
ꯄꯨꯡ ꯕꯥꯔꯣꯒꯤ ꯀꯩꯅꯣꯗꯣ ꯀꯩꯅꯣ ꯇꯧꯔꯕꯅꯤꯅ ꯌꯥꯗꯦ ꯑꯗꯒꯤ ꯑꯁ ꯖꯤꯗꯤ ꯌꯥꯔꯔꯣꯏ ꯍꯥꯏꯅ ꯉꯍꯥꯛ ꯂꯦꯞꯊꯣꯛꯑꯦ ꯑꯩ ꯃꯨꯕꯖꯦ ꯑꯩ ꯃꯥꯟꯗꯦꯕ ꯑꯩꯗꯤ ꯉꯧꯁꯣꯛ ꯉꯧꯕꯅꯤꯅꯀꯣ
ꯎꯝ
ꯋꯥꯔꯤꯗꯣ
ꯎꯝ
ꯑ ꯑꯥ
ꯌꯥꯝ ꯀꯦꯅꯣ ꯇꯧꯕꯅꯦꯕꯣ ꯍꯥꯏꯗꯤ ꯃꯨꯕ ꯈꯛꯇꯪ ꯅꯠꯇꯕꯤꯗ ꯑꯃ ꯐꯨꯔꯤꯒꯨꯝꯕꯗꯤ ꯊꯣꯛꯇꯔꯣ ꯅꯨꯡꯁꯥꯗ ꯌꯥꯝꯅ ꯂꯩꯕꯒꯤ
ꯐꯨꯔꯤ
ꯑ ꯄꯤꯝꯄꯜꯁ ꯀꯨꯝꯕ ꯑ
ꯀꯩꯅꯣ ꯁꯟ ꯕꯔꯟꯒꯨꯝꯕ ꯇꯧꯕ ꯍꯥꯏꯕꯗꯤ ꯍꯣꯏ ꯃꯔꯛ ꯃ ꯃꯔꯛ ꯃꯔꯛ ꯇ ꯌꯥꯎꯋꯦ ꯁꯟꯕꯔꯟ ꯀꯩꯅꯣ ꯈꯨꯗꯥꯡꯖꯤꯗꯒꯣ
ꯑ
ꯑꯗꯨꯒ ꯑꯥ ꯃꯥꯏꯗ ꯀꯥꯊꯣꯛꯄꯗꯣ
ꯑ
ꯃꯤꯠ ꯃ ꯃꯤꯠ ꯑꯗꯥꯏꯗ ꯀꯩꯅꯣ ꯀꯩꯅꯣꯗꯣ ꯑꯗ ꯑꯗꯥꯏꯗ ꯊꯣꯛꯄ ꯃꯇꯥꯡꯗ ꯌꯥꯎꯋꯦ ꯑꯗꯣ ꯑꯃꯨꯛ ꯕꯣꯜꯗꯣ ꯂꯦꯞꯈ꯭ꯔꯗꯤ ꯑꯃꯨꯛ ꯌꯨꯝꯗ ꯑꯗꯨꯝ ꯂꯩꯔꯦ ꯑꯗꯨꯝ ꯃꯨꯛ ꯐꯩꯔꯦ
ꯈꯔ ꯀꯨꯆꯨꯗꯣ ꯅꯨꯡꯁꯥꯗ ꯄꯨꯊꯣꯛꯑꯒ ꯚꯤꯇꯥꯄꯤꯟ ꯈꯔ ꯆꯥꯍꯜꯂꯤꯅꯦ ꯅꯪꯒꯤꯗꯣ
ꯎꯝ ꯃꯥꯏ ꯍꯥꯏ ꯇꯥꯔꯦ ꯍꯦ ꯍꯦ ꯍꯦ ꯍꯦ
ꯐꯔꯦ ꯐꯔꯦ ꯁꯥꯟꯅꯒꯗꯕꯅꯤ ꯀꯩꯅꯣ ꯅꯣꯏꯅ ꯃꯅꯤꯄꯨꯔꯒꯤ ꯃꯥꯏ ꯄꯨꯔꯛꯇꯅ ꯀꯅꯥꯅ ꯄꯨꯔꯛꯀꯅꯤ
ꯁꯥꯁ
ꯆꯨꯝꯗꯔ꯭ꯥ
ꯍꯦꯔꯥ ꯑꯗꯨꯗꯤ
ꯃꯅꯤꯄꯨꯔꯗ ꯑꯗꯨꯗꯤ ꯑꯁ ꯑꯦꯝ ꯏꯟ ꯂꯥꯏꯐ
ꯄꯨꯔꯧ ꯀꯩꯅꯣ ꯉꯝꯃꯣꯏꯗ꯭ꯔꯥ ꯍꯥꯏꯁꯦ ꯑꯗꯌꯥꯝ ꯅꯪ ꯆꯍꯤ ꯀꯌꯥꯗꯩꯩ ꯁꯥꯟꯅꯔꯛꯀꯦ
ꯑꯉꯥꯡ ꯑꯣꯏꯔꯤꯉꯩꯗꯩꯩ
ꯍꯥ
ꯑꯉꯥꯡ ꯑꯣꯏꯔꯤꯉꯩꯗꯩꯩ ꯁꯥꯟꯅꯔꯛꯑꯦ
ꯕꯨꯠꯁ ꯀꯌꯥ ꯂꯣꯏꯒꯔ꯭ꯦ
ꯏꯁ ꯕꯨꯠꯁ ꯀꯌꯥ ꯂꯣꯏꯒ꯭ꯔꯦ ꯒꯥꯏꯅ꯫
ꯑꯦ ꯍꯪꯕ ꯌꯥꯗ꯭ꯔꯣ ꯅꯪ ꯈꯪꯗ꯭ꯔꯣ ꯍꯥꯏꯁꯦ꯫
ꯑꯦ
ꯆꯍꯤ
ꯆꯍꯤ ꯑꯃꯗ ꯃꯔꯤꯔꯛ ꯇꯣꯡꯕ ꯃꯔꯤꯗꯒꯤ ꯇꯥꯗ꯭ꯔꯦ꯫
ꯎꯝ꯫ ꯅꯪꯒꯤ ꯗ꯭ꯔꯤꯝꯁꯦ ꯑꯩ ꯈꯪꯉꯦ꯫
ꯅꯍꯥ ꯑꯣ ꯉꯔꯥꯡ ꯉꯔꯥꯡ ꯉꯁꯤ ꯃꯟꯗꯦꯔ ꯇ꯭ꯌꯨꯁꯗꯦꯔ ꯑꯣ ꯃꯟꯗꯦꯅꯦ꯫
ꯅꯣ ꯉꯔꯥꯡꯗ ꯉꯥꯏꯔꯤ ꯕꯨꯠ ꯂꯩꯔꯨꯕ꯫ ꯑꯍꯨꯝ ꯆꯅꯤ꯫